ꯔꯃꯤꯅꯣ
ꯉꯁꯤꯗꯤ ꯑꯣꯟꯊꯣꯛꯄ ꯊꯧꯗꯣꯛ ꯑꯃ ꯇꯧꯔꯦꯅꯦ ꯉꯁꯤ ꯅꯣꯡꯃꯁꯤꯗ
ꯀꯩ ꯀꯩꯗꯧꯕ ꯌꯥꯔꯒꯦ
ꯍꯤ ꯃꯇꯝꯁꯤꯗ ꯑꯩꯉꯣꯟꯗ ꯊꯦꯡꯅꯔꯤꯕ ꯃꯌꯥꯝꯁꯦ ꯑꯋꯥꯕꯒꯤ ꯃꯁꯛ
ꯎꯝ ꯀꯩꯅꯣ ꯈꯔ ꯍꯥꯏꯔꯛꯑꯣꯅꯦ
ꯑꯩ ꯀꯔꯝ ꯍꯥꯏꯅꯕꯨ ꯅꯪꯉꯣꯟꯗ ꯐꯣꯡꯗꯣꯛꯑꯁꯤꯒꯦ ꯈꯪꯗ꯭ꯔꯣꯏꯅꯦ ꯊꯃꯣꯏꯅꯨꯡꯁꯤꯗ ꯑꯣꯝꯁꯤꯜꯂꯒ ꯐꯣꯡꯗꯣꯛꯐꯝ ꯈꯪꯗ꯭ꯔꯒ ꯊꯋꯥꯏꯁꯦ ꯌꯥꯝ ꯋꯥꯔꯒ ꯂꯩꯔꯦ
ꯀꯩ ꯀꯩꯗꯧꯕꯒ ꯌꯥꯎꯔꯒꯦ
ꯉꯁꯤꯁꯦ
ꯑꯥ
ꯑꯌꯨꯛ ꯄꯨꯡ ꯇꯔꯦꯠ ꯃꯈꯥꯏꯃꯨꯛ ꯇꯥꯔꯛꯄꯁꯤꯗ ꯄꯥꯎ ꯑꯃ ꯇꯥꯛꯌꯦ ꯑꯩꯅ
ꯑꯣ ꯀꯩ ꯄꯥꯎꯅꫭꯅꯦ
ꯑꯩꯈꯣꯏꯒꯤ ꯏꯕꯣꯛ ꯑꯩꯈꯣꯏꯒꯤ ꯑꯩꯈꯣꯏ ꯏꯃꯥꯒꯤ ꯃꯃꯥ ꯑꯩꯈꯣꯏꯒꯤꯅꯦ ꯏꯕꯣꯛꯇꯣ
ꯍꯣꯏ ꯍꯣꯏ
ꯑꯗꯨꯗꯣ ꯃꯩꯅ ꯆꯤꯡꯉꯦꯅ ꯗꯣꯛꯇꯔꯗ ꯄꯨꯈꯠꯂꯛꯑꯦꯅ ꯑꯗꯨꯒ ꯑꯩꯈꯣꯏ ꯃꯥꯃꯒꯤ ꯃꯆꯥ ꯑꯃ ꯑꯃ ꯑꯇꯣꯝꯕ ꯑꯇꯣꯝꯕꯤ ꯍꯥꯏꯇꯥꯔꯦꯅꯦ
ꯎꯝ ꯎꯝ
ꯑꯗꯨꯗꯣ ꯂꯩꯇ꯭ꯔꯦ ꯉꯁꯤꯗꯣ ꯑꯉꯥꯡꯗꯣ ꯑꯉꯥꯡꯗꯣ ꯁꯨꯃꯥꯏꯅ ꯇꯧꯕ ꯇꯧꯕꯖꯥꯅꯦꯕ ꯋꯦꯌꯔꯁꯦ ꯂꯤꯛ ꯑꯣꯏꯔꯒ ꯃꯈꯥꯗ ꯂꯩꯕꯖꯥꯠꯅꯦꯕ ꯃꯆꯥ ꯑꯄꯤꯛꯄ ꯑꯃ ꯀꯣ ꯂꯤꯛ ꯑꯣꯏꯕꯖꯤꯗ ꯑꯉꯥꯡꯁꯤꯅ ꯑꯗꯨ ꯃꯅꯥꯛꯇꯨꯗ ꯑꯆꯥꯄꯣꯠ ꯑꯃ ꯑꯆꯥꯄꯣꯠ ꯑꯃ ꯇꯥꯏ ꯍꯥꯏꯕ꯭ꯔꯥ ꯀꯩꯅꯣ ꯋꯥꯔꯤꯁꯦ ꯐꯖꯅ ꯑꯗꯨꯃꯥꯏꯅ ꯇꯧꯋꯦ ꯑꯗꯨ ꯑꯉꯥꯡꯗꯨ ꯑꯗꯨꯅ ꯑꯆꯥꯄꯣꯠꯇꯣ ꯂꯝꯕꯗꯨꯗ ꯍꯧꯖꯤꯛꯀꯤ ꯋꯦꯌꯔꯁꯤꯗ ꯄꯥꯏꯔ ꯃꯩ ꯆꯤꯡꯉꯕ ꯑꯉꯥꯡꯁꯦ
ꯑꯣ
ꯑꯗꯣ ꯃꯩ ꯆꯤꯡꯕꯁꯤ ꯁꯤꯗ ꯑꯩꯈꯣꯏ ꯕꫭꯛꯁꯤꯅ ꯍꯩꯃꯥ ꯑꯉꯥꯡꯁꯦ ꯀꯩꯅꯣ ꯇꯧꯔꯤꯁꯦꯅ ꯃꯥꯗꯤ ꯃꯩꯖꯤꯡꯕꯗꯨꯗ ꯂꯧꯊꯣꯛꯀꯦꯅ ꯃꯥꯁꯨ ꯄꯥꯏꯔꯨꯕꯁꯦ ꯃꯕꯥꯅꯤ ꯄꯨꯟꯅ ꯆꯤꯡꯉꯒ ꯋꯥꯟꯗꯔꯒ ꯇꯥꯔ ꯂꯩꯔꯝꯃꯕ
ꯑꯁ
ꯑꯗꯩꯗꯤ ꯑꯩꯈꯣꯏ ꯃꯥꯝꯃꯥ ꯍꫭꯏꯅ ꯊꯦꯡꯅꯔꯒ ꯗꯣꯛꯇꯔꯗꯨꯗ ꯊꯨꯅ ꯄꯨꯈꯠ ꯄ ꯑꯗꯨꯗ ꯄꯨꯈꯠꯄꯁꯤꯗ ꯑ ꯑ ꯍꯣꯁꯄꯤꯇꯥꯜꯗ ꯌꯧꯔꯒ ꯂꯩꯇꯕ꯭ꯔꯥ ꯀꯅꯣ ꯈꯪꯗ꯭ꯔꯦ ꯑꯩꯗꯤ ꯆꯠꯂꯨꯗ꯭ꯔꯦꯕ ꯑꯩꯈꯣꯏ ꯏꯃꯥꯒ ꯑꯩꯈꯣꯏ ꯕꯥꯒ ꯑꯣꯏꯅ ꯆꯠꯂꯨꯔꯦꯕ ꯑꯩꯁꯦ ꯄꯥꯎ ꯑꯣꯏꯅ ꯇꯥꯕꯗꯣ ꯇꯥꯕꯅꯦꯕ ꯄꯥꯎ ꯑꯣꯏꯅ ꯑꯩꯗꯤ ꯊꯦꯡꯅ ꯂꯛꯎ ꯗ꯭ꯔꯦꯕ ꯑꯗꯒꯤꯗꯤ ꯑꯗꯨꯃꯥꯏꯅ ꯇꯧꯔ ꯑꯉꯥꯡꯗꯣ ꯂꯩꯇ꯭ꯔꯦꯅ ꯍꯥꯏꯔꯦ ꯑꯗꯩ ꯏꯕꯣꯛꯇꯨꯅ ꯒꯥꯌꯟꯇꯗ꯭ꯔꯦꯅ ꯇꯧꯔꯒ ꯂꯩꯔꯦ ꯑꯗꯩ ꯗꯣꯛꯇꯔꯗ ꯀꯔꯤ ꯀꯔꯤ ꯑꯗꯨꯃꯥꯏ ꯇ꯭ꯔꯤꯠꯃꯦꯟ ꯅꯨꯡ ꯇꯧꯗꯅ ꯈꯣꯠꯇꯅ
ꯎꯝ
ꯑꯗꯨꯃꯥꯏꯅ ꯇꯧꯋꯦ ꯉꯁꯤꯁꯦ
ꯑ
ꯑꯗꯣ ꯃꯥ ꯑꯃꯁꯨ ꯅꯦꯅꯦꯁꯨ ꯀꯞ ꯀ ꯄꯗ ꯀꯞꯄꯗ ꯀꯩꯗ ꯍꯥꯏꯔꯨꯅꯤ ꯑꯗꯨꯒꯤꯅꯦ ꯋꯥꯈꯜꯁꯦ ꯌꯥꯝ ꯅꯨꯡꯉꯥꯏꯇꯦ ꯉꯁꯤ ꯅꯨꯃꯤꯠꯁꯦ ꯑꯁꯤꯒꯤ ꯅꯣꯡꯃꯗꯨꯗ ꯊꯦꯡꯅꯔꯤꯕ ꯃꯌꯥꯝꯁꯦ
ꯆꯍꯤ ꯀꯌꯥꯃꯨꯛ ꯁꯨꯔꯒꯦ ꯑꯉꯥꯡꯗꯨꯕꯣ
ꯆꯍꯤ ꯑꯉꯥꯡꯗꯣ ꯄꯤꯛꯏꯌꯦ ꯆꯍꯤ ꯑꯃ ꯃꯈꯥꯏꯃꯨꯛꯇ ꯉꯥꯏꯔꯤꯌꯦ
ꯑꯦꯁ ꯌꯥꯝ ꯄꯤꯛꯏꯅꯦ ꯑꯗꯨꯗꯤ
ꯌꯥꯝ ꯄꯤꯛ ꯏꯌꯦ
ꯃꯔꯣꯟ ꯊꯣꯛ ꯐꯖꯅ ꯊꯣꯛꯇ꯭ꯔꯤꯕ ꯑꯉꯥꯡꯅꯦ ꯑꯗꯨꯗꯤ
ꯍꯣꯏ
ꯑꯁ ꯅꯨꯡꯉꯥꯏꯇꯦꯅꯦ ꯌꯥꯝꯅ
ꯑꯉꯥꯡꯗꯨꯁꯨ ꯌꯥꯝꯅ ꯅꯨꯡꯁꯤꯕ ꯃꯇꯝ ꯑꯣꯏꯕ ꯃꯃꯥ ꯃꯥꯄꯥꯒꯤ ꯃꯥ ꯇꯧꯗꯣ ꯌꯦꯡꯕ ꯉꯝꯗꯦ ꯑꯗꯣ ꯍꯧꯖꯤꯛꯁꯦ ꯏꯕꯣꯛꯇꯗꯤ ꯍꯥꯏꯗꯣꯛꯇ꯭ꯔꯤꯌꯦ ꯏꯕꯣꯛꯇꯤ ꯍꯣꯁꯄꯤꯇꯥꯜꯗ ꯂꯩꯔꯤꯌꯦ
ꯅꯨꯡꯉꯥꯏꯔꯣꯏꯗ ꯍꯥꯏꯕ ꯃꯥ ꯍꯧꯖꯤꯛ ꯍꯥꯏꯕꯗꯤ ꯍꯣꯁꯄꯤꯇꯥꯂꯥꯏꯁ ꯇꯧꯔ ꯂꯩꯅꯤꯅ ꯑꯗꯨ ꯑꯃꯨꯛ ꯍꯥꯏꯖꯤꯜꯂꯨ ꯚꯥꯏꯗꯣ ꯑꯃꯨꯛꯀ ꯍꯦꯟꯅ ꯋꯥꯈꯟꯗꯣ ꯁꯣꯟꯊꯔꯛꯑꯒ ꯑꯅꯥꯕꯗꯣ ꯍꯦꯟꯖꯜꯂꯛꯀꯗꯣꯏꯅꯦꯕ ꯍꯥꯏꯗꯕꯅ ꯐꯌꯦꯡ ꯃꯁꯥ ꯈꯔ ꯐꯒꯠꯂꯛꯑꯀꯥꯟꯗꯀꯣ ꯍꯥꯏꯕꯤꯕ
ꯑꯗꯣ ꯍꯥꯏꯗꯤ ꯕꯤ ꯄꯤꯁꯨ ꯂꯩꯕꯅꯤꯅ ꯋꯥꯈꯟꯗꯣ ꯅꯨꯡꯉꯥꯏꯗ꯭ꯔꯗꯤ ꯃꯥꯁꯨ ꯑꯃꯨꯛ ꯈꯨꯗꯣꯡ ꯊꯤꯅꯤꯡꯉꯥꯏꯒꯤ ꯌꯥꯝ ꯋꯥꯡꯉꯦꯕ ꯑꯗꯨꯅ ꯑꯁ ꯈꯪꯗꯦꯅꯦ ꯇꯧꯔꯤꯁꯦ ꯀꯌꯥꯗꯤ ꯅꯨꯡꯉꯥꯏꯇ꯭ꯔꯦ ꯃꯤꯁꯤꯡꯁ ꯃꯌꯥꯝ ꯑꯃꯇ ꯅꯨꯡꯉꯥꯏꯅꯗ꯭ꯔꯦ ꯑꯗꯣ ꯂꯩꯀꯥꯏꯗꯒꯤ ꯊꯪꯅꯔꯤꯕꯁꯤꯡꯗꯒꯤ ꯀꯞꯄꯗ ꯀꯥꯞꯄꯗ
ꯎꯝ
ꯑꯗꯣ ꯑꯉꯥꯡꯗꯨꯁꯨ ꯇꯨꯅꯦ ꯃꯣꯏ ꯃꯆꯤꯟ ꯃꯅꯥꯎ ꯃꯔꯤ ꯁꯤꯒꯤ ꯃꯅꯨꯡꯗꯅꯦ ꯃꯥꯅꯅꯦ ꯃꯁꯛꯁꯦ ꯈ꯭ꯋꯥꯏ ꯐꯖꯕꯅꯦꯕ
ꯑꯥ
ꯉꯧꯔꯣ ꯉꯧꯔꯗꯅ ꯕꯨꯛ ꯕꯨꯛ ꯕꯨꯛ ꯂꯥꯎꯔꯗꯅ ꯌꯥꯝ ꯅꯨꯡꯁꯤꯕꯅꯦꯕ ꯃꯥ ꯁꯤꯟ ꯃꯩꯈꯥꯒꯁꯦ ꯍꯥꯏꯗꯤ ꯈꯔ ꯈꯔ ꯀꯧꯕ ꯍꯩꯔꯛ ꯂꯄꯒꯤꯒ ꯃꯥꯅ ꯋꯥ ꯉꯥꯡꯕꯁꯦ
ꯑꯥ
ꯑꯗꯣ ꯑꯁꯨꯝ ꯊꯣꯛꯑꯣ ꯇꯝꯗꯅ ꯂꯩꯗ꯭ꯔꯦ ꯉꯁꯤꯗꯤ ꯀꯌꯥ ꯅꯨꯡꯉꯥꯏꯇꯦ
ꯍꯣꯏꯅꯦ ꯑꯗꯨꯗꯤ ꯍ ꯍꯣꯁꯄꯤꯇꯥꯜꯗ ꯂꯩꯗꯨꯗꯤ ꯉꯁꯤ ꯂꯥꯛꯀꯗ꯭ꯔꯣ ꯅꯠꯇ꯭ꯔꯒ ꯑꯗꯨꯝ ꯍꯌꯦꯡ ꯍꯥꯏꯊꯔꯛꯀꯗ꯭ꯔꯣ
ꯍꯧꯖꯤꯛꯐꯥꯎꯒꯤ ꯑꯣꯏꯅꯗꯤ ꯃꯦꯟ ꯇꯥꯗ꯭ꯦꯕꯀꯣ ꯃꯣꯏ ꯇꯦꯁ ꯅꯨꯡ ꯈꯔ ꯇꯧꯔꯤ ꯍꯥꯏꯕ ꯑꯗꯨꯒꯤ ꯔꯤꯖꯟꯗꯣ ꯔꯤꯖꯟꯗꯣ ꯄꯨꯡ ꯃꯔꯤꯗ ꯂꯧꯋꯣ ꯍꯥꯏꯌꯦꯅ ꯍꯥꯏꯌꯦ ꯑꯗꯨꯒꯤ ꯑꯩꯅ ꯕꯕꯥꯗ ꯐꯣꯟ ꯇꯧꯔꯒ ꯍꯪꯕꯗ ꯔꯤꯖꯟꯗꯣ ꯉꯥꯏꯔꯤ ꯑꯗꯨꯒ ꯍꯥꯏꯗꯧ ꯍꯥꯏꯔꯒꯅ ꯍꯥꯏꯊꯔꯛꯀꯅꯤ ꯑꯗꯨꯒ ꯂꯩꯕ ꯗꯔꯀꯥꯔ ꯑꯣꯏꯔꯒꯅ ꯂꯩꯒꯅꯤ ꯍꯧꯖꯤꯛꯐꯥꯎꯒꯤꯗꯤ ꯈꯪꯗ꯭ꯔꯤꯅ ꯍꯥꯏꯔꯛꯑꯦꯕ
ꯑꯗꯨ ꯑꯅꯥꯕꯗꯨꯗꯤ ꯒ꯭ꯌꯥꯟ ꯇꯥꯔꯛꯑꯕ ꯅꯠꯇ꯭ꯔꯣ ꯍꯧꯖꯤꯛꯇꯤ
ꯑꯅꯥꯕꯗꯣ ꯒ꯭ꯌꯥꯟ ꯈꯔꯗꯤ ꯇꯥꯔꯛꯑꯦ ꯍꯥꯏ ꯑꯗꯣ
ꯅꯣꯔꯃꯦꯜꯗꯤ ꯑꯣꯏꯔꯕ
ꯅꯣꯔꯃꯦꯜꯗꯤ ꯈꯔ ꯈꯔ ꯑꯣꯏꯔꯕ ꯖꯥꯠꯅꯦ ꯃꯁꯥꯗꯣ ꯁꯨꯃꯥꯏꯅ ꯇꯧꯋꯦ ꯍꯥꯏ ꯑꯩꯈꯣꯏꯒꯤ ꯃꯩꯅ ꯆꯤꯡꯈꯤꯕꯒꯤ ꯂꯣꯏ ꯁꯤꯗꯕꯗꯣ ꯈꯣꯡ ꯈꯨꯠꯀꯁꯦ ꯂꯣꯏꯅ ꯖꯤꯡ ꯖꯤꯡ ꯖꯤꯡ ꯂꯥꯎꯔꯒ ꯀ ꯁꯤꯗꯥꯕ ꯑꯗꯣ ꯑꯗꯨꯃꯥꯏꯅ ꯇꯧꯔ ꯂꯩꯌꯦꯒꯦ ꯑꯗꯨꯃꯥꯏꯅ ꯇꯧꯋꯦꯅ ꯍꯥꯏꯌꯦ ꯑꯗꯨꯒꯤ ꯑꯗꯨꯃꯥꯏꯅ ꯇꯧꯋꯦꯅ ꯍꯥꯏꯌꯦ ꯕꯕꯥꯗ ꯑꯩꯅ ꯐꯣꯟ ꯇꯧꯕꯅꯦ ꯍꯥꯏꯊꯔꯛꯇꯣꯔꯤꯕ꯭ꯔꯥ ꯍꯥꯏꯊꯔꯣꯏꯗꯕ꯭ꯔꯥ ꯍꯥꯏꯅ ꯍꯪꯕꯗꯨꯗ
ꯎꯝ
ꯑꯗꯣ ꯑꯩꯈꯣꯏ ꯏꯃꯥꯅ ꯕꯕꯥꯅ ꯍꯣꯁꯄꯤꯇꯥꯜꯗ ꯂꯩꯔꯦꯗꯅ
ꯎꯝ
ꯑꯗꯨꯒ ꯑꯩꯈꯣꯏ ꯃꯥꯅ ꯉꯁꯥꯏ ꯑꯉꯥꯡꯗꯣ ꯂꯩꯇ꯭ꯔꯕꯅꯤꯅ ꯃꯥꯏ ꯃꯊꯧ ꯃꯉꯝ ꯄꯥꯡꯊꯣꯛꯅꯕ ꯃꯌꯨꯝꯗ ꯄꯨꯊꯔꯛꯄ ꯄ ꯃꯇꯝꯗ ꯃꯥ ꯃꯥꯗꯤ ꯁꯨꯝ ꯌꯨꯝꯗ ꯑꯣꯏꯅ ꯂꯩꯍꯧꯔꯦꯕ ꯑꯩꯈꯣꯏ ꯃꯥꯗꯤ
ꯑꯥ
ꯑꯗꯨꯒꯤ ꯌꯨꯝꯗ ꯂꯩꯍꯧꯕꯗꯨꯗ ꯑꯗꯨꯃꯥꯏꯅ ꯃꯥꯝꯃꯒ ꯅꯤꯅꯤꯒꯗꯣ ꯅꯪꯅ ꯆꯦꯛꯁꯤꯟꯗꯕꯒꯤꯅꯤ ꯅꯪꯅ ꯆꯦꯛꯁꯤꯟꯗꯕꯒꯤꯅꯤ ꯑꯦꯅ ꯑꯃꯅ ꯑꯃꯗ ꯑꯗꯨꯃꯥꯏꯅ
ꯑꯗꯨꯗꯤ ꯂꯣꯏꯈ꯭ꯔꯕꯅꯤꯅ ꯍꯥꯏꯅꯅꯤꯡꯉꯥꯏ ꯃꯊꯧ ꯇꯥꯗꯦꯗ ꯎꯝ
ꯍꯧꯈ꯭ꯔꯗꯤ ꯍꯧꯈ꯭ꯔꯦ ꯍꯧꯖꯤꯛ ꯑꯃꯅ ꯑꯃꯗ ꯉꯥꯡꯅꯔꯒ ꯍꯜꯂꯛꯄ ꯌꯥꯗꯕꯁꯨ ꯅꯠꯇꯦ ꯑꯗꯨꯅ ꯅꯣꯏ ꯀꯩꯅꯣ ꯇꯧ ꯑꯗꯨꯃꯥꯏꯅ ꯋꯥ ꯉꯥꯡꯅꯒꯅꯨ ꯍꯧꯖꯤꯛ ꯐꯖꯅ ꯋꯥꯈꯜꯗꯣ ꯒ꯭ꯌꯥꯟ ꯇꯥꯅ ꯂꯩꯌꯣꯅ
ꯍꯣ ꯍꯣ ꯍꯣꯏ
ꯍꯥꯏ ꯅ ꯍꯥꯏꯌꯦ
ꯍꯣꯏꯗ ꯃꯥꯏ ꯃꯄꯣꯛꯀꯤ ꯇꯝꯃꯛꯄꯅꯤꯅ ꯑꯩꯈꯣꯏꯅꯗꯤꯤ ꯀꯔꯤ ꯍꯦꯔꯅꯤꯅꯠꯇ꯭ꯔꯥ ꯑꯗꯨ ꯀꯃꯥꯏꯅ ꯆꯥꯛ ꯏꯁꯤꯡꯗꯤ ꯊꯣꯡꯉꯕꯣ ꯀꯃꯥꯏ ꯀꯃꯥꯏ ꯇꯧꯔꯤꯒꯦ ꯍꯧꯖꯤꯛꯄꯣ ꯊꯕꯛ ꯏꯟꯈꯥꯡ ꯑꯇꯩ ꯑꯇꯩ
ꯊꯕꯛ ꯏꯟꯈꯥꯡꯁꯦ ꯊꯕꯛ ꯏꯪꯈꯥꯡ ꯊꯣꯏꯗꯣꯛꯄ ꯇꯧꯗ꯭ꯔꯦ ꯀꯩꯁꯨ ꯇꯧꯅꯤꯡꯕ ꯐꯥꯎꯗ꯭ꯔꯦ ꯃꯔꯝꯗꯤ ꯁꯤ ꯋꯥꯈꯜ ꯅ ꯈꯟꯕꯅꯔꯦ ꯑꯗꯒꯤ ꯇꯧꯔꯤꯁꯦ ꯑꯁ ꯒ꯭ꯌꯥꯟꯣꯝ ꯇꯥꯗꯦ
ꯀꯩꯁꯨ ꯈꯜꯂꯨꯔꯅꯨꯗ ꯈꯜꯂꯒ ꯑꯃꯨꯛ ꯀꯩꯅꯣ ꯇꯧꯗꯧꯅ ꯐꯠꯇꯅꯤꯅ ꯑꯗꯨꯝ ꯌꯥꯔꯦ ꯀꯩꯁꯨ ꯈꯟꯖꯤꯟꯅ ꯈꯜꯂꯨꯔꯅꯨ
ꯎꯝ ꯑꯗꯨꯅ ꯑꯁ ꯀꯔꯤꯕꯨ ꯍꯥꯏꯔꯨꯗꯣꯏꯅꯣ ꯏꯁꯣꯔꯅ ꯇꯝꯃꯝꯃꯕꯅꯤ ꯍꯥꯏꯅ ꯈꯟꯗꯣꯛ ꯑꯠꯇꯂ ꯐ ꯂꯩ ꯂꯩꯇꯦꯕ
ꯎꯝ ꯑꯗꯣ ꯉꯁꯥꯏ ꯑꯌꯨꯛꯇꯣ ꯋꯥꯛꯀꯤꯡ ꯆꯠꯄꯗꯣ ꯅꯪ ꯄ ꯊꯣꯛꯂꯛꯇ꯭ꯔꯔꯤꯅꯦ
ꯅꯣꯏ ꯆꯦꯟꯕ꯭ꯔꯣ ꯅꯠꯇ꯭ꯔꯒ ꯆꯠꯄ꯭ꯔꯣ ꯀꯃꯥꯏꯅ ꯇꯧꯒꯦ
ꯑꯁ ꯉꯁꯥꯏꯗꯣ ꯑꯩꯈꯣꯏ ꯆꯦꯜꯂꯦ ꯆꯠꯇ꯭ꯔꯦ ꯉꯁꯤꯗꯤ ꯑꯗꯨꯝ ꯆꯦꯜꯂꯦ
ꯑꯁ ꯑꯩꯁꯨꯅꯦ ꯁꯣꯝꯗ ꯆꯦꯟꯗꯤ ꯆꯦꯟꯅꯤꯡꯕꯅꯦ ꯑꯗꯣ ꯍꯛꯆꯥꯡꯗꯣ ꯌꯥꯝ ꯅꯨꯡꯉꯥꯏꯇ꯭ꯔꯕ ꯍꯥꯏꯇꯥꯔꯦ ꯑꯗꯨꯒ ꯆꯠꯂꯨꯔꯒ ꯑꯃꯨꯛ ꯍꯜꯂꯒ ꯍꯦꯟꯅ ꯅꯨꯡꯉꯥꯏꯔꯣꯏꯗꯣꯏ ꯑꯣꯏꯕꯨꯗꯤ ꯆꯠꯂꯔꯣꯏꯒꯦꯗ ꯉꯁꯤ ꯅꯣꯡꯃꯗꯤ ꯉꯥꯏꯁꯨ ꯑꯗꯨꯃꯥꯏꯅ ꯂ ꯍꯂ ꯇꯔꯒꯅꯤ
ꯑꯣ ꯑꯩꯈꯣꯏ ꯉꯁꯥꯏ ꯆꯠꯂꯦ ꯑꯗꯨꯒ ꯆꯦꯜꯂꯦ
ꯎꯝ
ꯑꯗꯨꯒ ꯁꯥꯜꯂꯛꯑꯒ ꯑꯃꯨꯛ ꯇꯨꯔꯦꯟꯗ ꯑꯃꯨꯛ ꯆꯠꯂꯦ ꯐ꯭ꯔꯦꯁ ꯑꯣꯏꯊꯣꯛꯄ
ꯎꯝ
ꯅꯪ ꯅꯪ ꯅꯪ ꯌꯥꯎꯗ꯭ꯔꯕꯅꯤꯅ ꯁꯥꯡꯅꯕꯨꯗꯤ ꯆꯠꯇ꯭ꯔꯦ ꯑꯁ ꯆꯦꯟꯗ꯭ꯔꯦ ꯉꯁꯤꯕꯨꯗꯤ ꯃꯇꯦꯛ ꯑꯃꯈꯛꯇꯪ ꯇꯂꯦ
ꯍꯥꯟꯅ ꯑꯩꯈꯣꯏꯅ ꯌꯧꯕ ꯖꯒꯥꯗꯣ ꯌꯧꯔꯔꯝꯗꯕ꯭ꯔꯣ
ꯑꯗꯨꯕꯨꯗꯤ ꯌꯧꯔꯤꯗ
ꯑꯣ ꯑꯣ ꯁ ꯈꯪꯗꯦꯅꯦ ꯍꯌꯦꯡꯁꯤꯕꯨ ꯆꯠꯁꯤꯔ ꯆꯥꯛꯈꯨꯝꯁꯤꯔꯛ ꯈꯟꯖꯥꯟꯅꯔꯤꯕꯅꯤꯅꯦ ꯑꯩꯁꯦ ꯇꯧꯁꯦ ꯑꯗꯣ ꯍꯧꯖꯤꯛꯄꯨ ꯀꯩꯅꯣ ꯆꯥꯏ ꯏꯊꯁꯤꯡ ꯊꯣꯡꯉꯕ꯭ꯔꯣ
ꯆꯥꯛꯁꯦ ꯆꯥꯛ ꯊꯣꯡꯕ ꯍꯧꯔꯦ ꯏꯟꯁꯥꯡ ꯊꯣꯡꯗ꯭ꯔꯤ ꯍꯧꯖꯤꯛ ꯏꯟꯖꯥꯡꯈꯩ ꯊꯣꯡꯁꯤꯒꯦꯅ ꯁꯨꯝ ꯈꯜꯂꯤꯕꯅꯤ ꯉꯁꯥꯏ ꯑꯌꯨꯛꯇꯣ ꯊꯥꯎ ꯆꯥꯏꯑꯕꯀꯣ ꯑꯗꯨꯅ ꯍꯧꯖꯤꯛꯁꯦ ꯑꯆꯝꯕ ꯃꯆꯥꯁꯤꯦ ꯌꯥꯝ ꯈꯜꯂꯤꯕ
ꯑꯣ ꯑꯩꯈꯣꯏꯒꯤꯁꯨ ꯀꯔꯤꯕꯨ ꯊꯣꯡꯗꯣꯏꯅꯣꯅꯤ ꯈꯪꯒꯦꯅ ꯇꯧꯔꯤꯁꯦ
ꯎꯝ
ꯍꯥ
ꯑ ꯍꯣꯏ ꯌꯦꯡꯣ ꯅꯪ ꯅꯨꯅꯨꯡꯋꯥꯥꯏꯇ꯭ꯔꯒꯕꯨꯗꯤ ꯍꯦ ꯊꯣꯛꯂꯛꯑꯅꯨ ꯅꯨꯡꯉꯥꯏꯔꯒꯅ ꯍꯦꯛ ꯊꯣꯛꯂꯛꯑꯣ
ꯍꯣꯏ ꯑꯗꯨ ꯑꯗꯨꯃꯥꯏꯅ ꯑꯗꯨꯃꯥꯏꯅ ꯌꯦꯡꯖꯥ ꯎꯝ
ꯍꯥꯏꯗꯤ ꯑꯗꯨꯃꯥꯏꯅꯁꯨ ꯑꯁ ꯅꯨꯡꯉꯥꯏꯇꯦꯅ ꯂꯦꯞꯁꯟꯈꯤꯕꯗꯣ ꯑꯗꯨ ꯁꯨꯝ ꯅꯨꯡꯉꯥꯏꯇꯕꯅꯦꯕ
ꯍꯣꯏ ꯑꯗꯨꯕꯨꯗꯤ ꯁꯨꯝ ꯁꯨꯝ ꯂꯦꯛꯁꯟꯕ ꯌꯥꯃꯗꯤ ꯑꯃꯨꯛ ꯏꯁꯥꯥꯁꯦ ꯂꯨꯝꯊꯔꯛꯑꯒ ꯆꯦꯟꯕ ꯈꯣꯠꯄ ꯍꯥꯏꯗꯤ ꯑꯃꯨꯛ ꯉꯝꯃꯣꯏꯗꯣꯔꯤꯕꯅꯤ ꯏꯁꯥꯁꯦ ꯍꯥꯟꯅ ꯌꯥꯡꯈꯤꯕ ꯆꯥꯡꯗꯣ ꯑꯃꯨꯛ ꯀꯨꯝꯊꯔꯛ ꯇꯃꯤ
ꯍꯣꯏ
ꯑ ꯌꯥꯝ ꯅꯨꯡꯉꯥꯏꯇꯦ ꯉꯁꯤꯒꯤ ꯊꯧꯗꯣꯛꯇꯣ ꯑꯗꯨꯝ ꯑꯣꯝ ꯆꯥꯛꯅꯔꯒ ꯎꯝ ꯐꯠꯂꯒ ꯂꯩꯔꯦ ꯍꯥꯏꯕ ꯑꯃ ꯇꯧꯕ ꯑꯃꯃ ꯈꯪꯗ꯭ꯔꯦ
ꯑꯗꯣ ꯀꯩꯁꯨ ꯊꯣꯏꯗꯣꯛ ꯍꯦꯟꯗꯣꯛꯅꯗꯤ ꯀꯩꯁꯨ ꯈꯜꯂꯅ ꯈꯜꯂꯒ ꯀꯩꯗꯧꯅꯤ ꯈꯜꯂꯒ ꯋꯥꯔꯒ ꯍꯛꯆꯥꯡ ꯁꯣꯛꯆꯟꯅꯕꯅꯤ ꯑꯗꯨꯅ
ꯑꯗꯣ ꯍꯣꯏꯅꯦ ꯑꯩꯈꯣꯏꯅ ꯁꯨꯛ ꯌꯥꯝ ꯅꯨꯡꯉꯥꯏꯇ꯭ꯔꯗꯤꯅꯗꯤ ꯑꯃꯃꯄꯥ ꯑ ꯑꯗꯨꯅꯦ ꯌꯦ ꯀꯔꯤ ꯑꯣꯏꯔꯝꯗꯣꯏꯅꯣ
ꯍꯣꯏ ꯅꯨꯡꯉꯥꯏꯔꯃꯅꯣ ꯌꯥꯝꯂ
ꯎꯝ ꯌꯥꯝ ꯅꯨꯡꯉꯥꯏꯇꯦ ꯑꯗꯣ ꯏꯕꯣꯛꯇꯤ ꯑꯃꯨꯛ ꯍꯧꯖꯤꯛꯁꯦ ꯄꯥꯎ ꯈꯪꯍꯟꯗ꯭ꯔꯤꯕꯅꯦꯕ ꯇꯧꯔꯤꯁꯦ ꯍꯌꯦꯡ ꯈꯉꯛꯄꯗ ꯑꯃꯨꯛ ꯃꯥꯅ ꯅꯨꯡꯉꯥꯏꯔꯣꯏ ꯧꯕꯁꯦ ꯑꯁ ꯀ ꯑꯁ ꯅꯨꯄꯤꯒ ꯂꯩꯕꯒ ꯄꯥꯕꯨ ꯄꯥꯈꯠꯂꯦ ꯈꯪ ꯈꯪꯕꯕꯨꯗꯤ ꯅꯣꯡꯃ ꯑꯗꯨ ꯑꯗꯨꯝ ꯈꯪꯗꯧ ꯂꯩꯔꯕꯅꯤꯀ ꯀꯗꯣ ꯑꯍꯟ ꯇ ꯑꯣꯏ ꯆꯂꯑꯅꯤꯅ ꯑꯃꯨꯛ
ꯍꯣꯏ
ꯐꯠꯇ ꯅꯨꯡꯗ ꯊꯣꯛꯀꯗ꯭ꯔꯥ ꯍꯥꯏꯅ ꯋꯥꯕ ꯑꯗꯨꯨꯅꯤꯗ ꯑꯩꯈꯣꯏꯅ ꯋꯥꯔꯤꯔꯗꯤ ꯁꯤꯗꯗꯗꯦ ꯑꯗꯣ ꯆꯦꯛꯁꯤꯟꯕꯅꯗꯤꯦ ꯈ꯭ꯋꯥꯏ ꯐꯩꯀꯣ ꯅꯣꯏꯒꯤꯁꯨ ꯑꯗꯨꯃꯥꯏꯅ ꯋꯌꯔꯒ ꯂꯤꯛ ꯑꯣꯏꯕ ꯈꯣꯠꯄ ꯂꯩꯔꯗꯤꯅꯦ ꯑꯝꯇ ꯑꯥ ꯁꯨꯜ ꯇꯦꯞ ꯇꯧꯒ ꯃꯥꯒꯤ ꯦꯞ ꯅꯝꯕꯗꯣ ꯇꯧꯔ ꯅꯞꯁꯤꯟꯕ꯭ꯔꯥ ꯅꯠꯇ꯭ꯔꯒ ꯃꯊꯛꯇ ꯐꯪꯉꯣꯏꯗꯕ ꯖꯒꯥꯗ ꯋꯥ ꯊꯥꯡꯒꯠꯄ꯭ꯔꯥ ꯀꯩꯅꯣ ꯇꯧꯁꯜꯂꯨꯀꯣ ꯊꯧꯗꯣꯛꯁꯦ ꯊꯣꯛꯇ꯭ꯔꯦ ꯊꯣꯛ ꯊꯣꯛꯇꯕ ꯃꯤꯅꯗꯤ ꯈꯪꯉꯣꯏ ꯊꯣꯛꯄ ꯃꯤꯅꯗꯤ ꯋꯥꯔꯤꯕ ꯃꯩꯆꯥꯛ ꯁꯤꯦ ꯑ ꯏꯕꯣ ꯅꯝꯗꯦ ꯋꯥꯍꯕꯒꯤ ꯆꯥꯟꯦ
ꯇꯥꯏ ꯍꯥꯏꯗꯅꯤꯗ ꯇꯧꯔꯤꯁꯤ
ꯑ ꯊꯣꯛꯑꯀꯥꯟꯗ ꯒ꯭ꯌꯥꯟ ꯇꯥꯗꯠꯄꯒꯤ ꯃꯍꯨꯠꯇꯅꯦ ꯊꯣꯛꯇ꯭ꯔꯤꯉꯩꯗ ꯒ꯭ꯌꯥꯟ ꯇꯥꯔꯣꯑꯣ ꯍꯥꯏꯁꯤꯅꯦꯗꯤ
ꯎꯝ ꯀꯥꯂꯦꯟ ꯃꯇꯝꯁꯤꯦ ꯀꯥꯡꯁꯨ ꯈꯔ ꯆꯤꯛꯑꯦ ꯇꯩꯖꯁ
ꯀꯥꯡꯁꯨ ꯆꯤꯛꯄꯗꯤ ꯆꯤꯛꯏꯅꯤꯅ ꯅꯨꯡꯗꯥꯡ ꯋꯥꯏꯔꯝꯝꯕꯁꯦ ꯌꯦꯔꯨ ꯃ ꯎꯄꯨꯗꯣ ꯊꯥꯗ꯭ꯔꯗꯤ ꯂꯩ ꯉꯝꯕꯖꯥꯠꯅꯠꯇꯦ ꯑꯩꯈꯣꯏ ꯁ꯭ꯋꯥꯏꯒꯗꯗꯤ
ꯎꯝ
ꯅꯨꯡꯁꯥꯅꯒ ꯁꯥꯕꯅꯦ
ꯎꯝ
ꯅꯣꯡ ꯇꯥꯕ꯭ꯔꯣ ꯑꯗꯣꯝꯗ
ꯅꯣꯡꯁꯦ ꯉꯁꯥꯏ ꯑꯌꯨꯛꯇꯅꯦ ꯑꯣ ꯅꯦ ꯄꯥꯏꯔꯛꯑꯦ ꯑꯗꯨꯒꯅꯦ ꯆꯝ ꯆꯝ ꯈꯔ ꯇꯥꯔꯦ ꯃꯔꯨ ꯈꯔ ꯌꯥꯝ ꯇꯥꯕꯅꯦ ꯃꯤꯅꯠ ꯑꯃꯐꯥꯎ ꯐꯥꯔꯝꯃꯣꯏ ꯇꯥꯔꯤꯕ ꯅꯣꯡꯗꯣ ꯌꯧꯔꯃꯤꯅ ꯑꯃꯨꯛ ꯐꯥꯗꯕ ꯅꯣꯡ ꯇꯨꯠ ꯇꯥꯏꯗꯦ ꯀꯃꯥꯏꯅ ꯇꯥꯏꯅ ꯑꯝꯇ ꯈꯟꯂꯨ
ꯍꯣꯏ ꯍꯣꯏ ꯑꯩꯈꯣꯏ ꯁꯣꯝꯒꯤꯗꯤ ꯍꯧꯖꯤꯛ ꯄꯤꯠ ꯄꯤꯠ ꯑꯃ ꯑꯅꯤ ꯇꯧꯔꯤꯛꯦ ꯑꯣꯏꯗꯣꯏꯔꯥ ꯑꯣꯏꯔꯣꯏꯗꯣꯏꯔꯥ ꯈꯪꯗꯦ
ꯑꯗꯨꯒ ꯅꯣꯡꯁꯦ ꯍꯦꯛꯇ ꯆꯔ ꯃꯪꯖꯜꯂꯦ ꯑꯗꯨꯒ ꯃꯤꯅ ꯑꯃꯨꯛ ꯐꯥꯗꯕꯤ ꯇꯥꯔꯅꯤꯅ ꯅꯅꯨꯡ ꯄꯥꯏꯒ꯭ꯔꯦ ꯑꯗꯨꯒ ꯅꯨꯡꯁꯥꯁꯤꯅꯅꯦ ꯍꯦꯛꯇ ꯌꯥꯛ ꯀꯩꯅ ꯁꯥꯗꯣꯔꯛꯏꯁꯦ ꯂꯩꯕꯥꯛ ꯆꯥꯐꯝꯒ ꯈꯪꯗꯕ ꯀꯩ ꯅꯨꯡꯁꯥꯔꯤꯕ ꯅꯨꯡꯁꯥꯁꯤ
ꯋꯦꯗꯔꯁꯤꯁꯨ ꯒ꯭ꯌꯥꯟ ꯃꯦꯟ ꯑꯃ ꯇꯥꯗ꯭ꯔꯦ ꯍꯥꯏꯗꯨꯅꯦ
ꯎꯝ